ꯑ ꯍꯜꯂꯣ ꯍꯜꯂꯣ ꯑꯣ ꯀꯝꯗꯧꯔꯤꯒꯦ ꯅꯨꯉꯥꯏꯔꯤꯕꯣ ꯑꯗꯨꯅꯤꯅꯦ ꯅꯨꯡꯉꯥꯏꯒꯗꯕꯤꯅꯦ ꯌꯥꯝ ꯊꯤ ꯅꯨꯡꯉꯥꯏꯔꯤꯗ
ꯆꯥꯛ ꯏꯁꯤꯡ ꯆꯥꯔꯕꯣ
ꯆꯥꯛ ꯏꯁꯤꯡ ꯆꯗ꯭ꯔꯤꯌꯦ
ꯑꯁ ꯁꯥꯒ ꯁꯥꯕꯅꯦ
ꯍꯧꯖꯤꯥꯅꯗꯤ ꯀꯩ ꯏꯖꯥꯡꯅ ꯍꯥꯎꯔꯤꯒꯦ ꯁꯥꯒ ꯁꯥꯕꯅꯦ
ꯑꯁ ꯈꯦꯁꯤ ꯎꯇꯤꯗꯨꯅ ꯍꯦꯜꯂꯤꯗ ꯏꯕꯣ
ꯈꯦꯆꯤꯒ ꯎꯇꯤꯒꯗꯣ
ꯅꯣꯡꯒ ꯆꯨꯔꯤ ꯆꯨꯔꯤ ꯇꯧꯔꯒ ꯂꯣꯡꯒ ꯆꯨꯏ ꯆꯨꯏ ꯇꯧꯔꯒ ꯏꯅ ꯍꯦꯜꯂꯤꯗ ꯄꯀꯧꯔꯥꯗꯨ
ꯑꯗꯨꯅꯕꯨꯗꯤ ꯍꯥꯎꯕꯀꯣ ꯑꯁ ꯐꯩꯅꯦ ꯑꯩꯗꯤ ꯆꯥꯕꯕꯨ ꯌꯥꯏꯗ ꯑꯩꯈꯣꯏꯗꯤ ꯆꯥꯕꯕꯨ ꯌꯥꯗ꯭ꯔꯕꯅꯦ
ꯐꯣꯟꯗꯨꯕꯨ ꯄꯥꯏꯕ ꯅꯨꯡꯉꯥꯏꯕ꯭ꯔꯣ
ꯐꯣꯟ ꯄꯥꯏꯕ ꯅꯨꯡꯉꯥꯏ ꯑꯗꯨꯝ ꯀꯥ ꯍꯦꯟꯅ ꯅꯨꯡꯈꯣꯏꯗ ꯏꯁꯀ꯭ꯔꯤꯟ ꯁꯣꯠ ꯂꯧꯕ ꯍꯛꯇ ꯂꯩꯔꯦꯅꯦ
ꯀꯔꯤꯒꯤꯗ ꯂꯩꯔꯦꯕ
ꯏꯁꯀ꯭ꯔꯤꯟ ꯁꯣꯠ ꯂꯧꯕ ꯍꯩꯦꯇ ꯂꯩꯔꯦꯃꯦ ꯏꯁꯀ꯭ꯔꯤꯟ ꯂꯧꯐꯝ ꯌꯥꯎꯗꯦ ꯀꯗꯥꯏ ꯌꯥꯎꯔꯤꯅꯣ ꯈꯪꯗꯦ ꯒ꯭ꯌꯟ ꯇꯥꯗ꯭ꯔꯦ
ꯀꯩꯒꯤꯅꯣ ꯁ꯭ꯀꯔꯤꯟ ꯁꯣꯠ ꯂꯧꯐꯝ ꯌꯥꯎꯗ꯭ꯔꯤꯁꯦ
ꯈꯪꯗꯦꯕꯣ ꯏꯁꯀ꯭ꯔꯤꯟ ꯁꯣꯠ ꯂꯧꯐꯝ ꯌꯥꯎꯗꯦꯕꯣ
ꯑꯗꯨꯗꯤ ꯑꯗꯨꯝ ꯇꯣꯛꯑꯦ ꯂꯧꯗꯨꯕꯤ ꯂꯩꯔꯦ
ꯑ
ꯂꯣꯏꯔꯦꯍꯦ ꯅꯪ ꯂ
ꯎꯝ ꯀꯩꯅꯣ ꯇꯧꯕ꯭ꯔꯣ ꯑꯩꯈꯣꯏꯒꯤ ꯍꯧꯖꯤꯛ ꯃꯅꯤꯄꯨꯔꯁꯤꯕꯨ ꯀꯩ ꯂꯝꯗ ꯀꯣꯏꯔꯒꯗꯤ ꯅꯨꯡꯉꯥꯏꯇꯦ ꯀꯣꯏꯐꯝꯁꯤꯕꯨ ꯀꯥꯏ ꯂꯩꯒꯦ
ꯑꯁ ꯀꯩꯗꯣ ꯑꯃꯒ ꯑꯗꯨꯝ ꯐꯖꯩꯅꯦ ꯑ ꯀꯔꯤꯕ ꯎ ꯀꯔꯤ ꯀꯔꯤ ꯀꯔꯤ ꯀꯔꯤ ꯁꯤꯒꯤ ꯉꯥꯔꯤꯌꯥ ꯃꯊꯛꯇ ꯏꯕꯥꯅꯤꯅ ꯅꯪ ꯇꯔꯪ ꯊꯝꯃꯒ ꯂꯩꯕꯗꯣ
ꯑꯣ ꯑꯗꯥꯏꯗꯣ
ꯀꯔꯤꯕꯗꯤ ꯃꯊꯛꯇꯨꯕꯣ ꯁꯟꯗꯟ ꯁꯦꯝꯕ ꯍꯥꯏꯕ꯭ꯔꯥ ꯏꯁ ꯑꯗꯨ ꯉꯣ ꯍꯧꯖꯤꯛ ꯃꯤꯅ ꯌꯣꯃꯦꯉꯣ ꯑꯗꯨꯏ ꯃꯐꯝꯗꯣ
ꯑꯣ
ꯅꯥꯀꯟ ꯅꯥꯀꯟ ꯆꯤꯡꯗꯣꯟꯗ ꯀꯦꯝꯄꯤꯡꯗꯣ ꯃꯌꯥꯝ ꯇꯧꯁꯤꯜꯂꯒ ꯃꯤꯅ ꯌꯣꯝꯃꯦ ꯑ ꯑꯩꯈꯣꯏ ꯄꯇꯥꯞꯁꯨ ꯑꯩꯈꯣꯏꯒꯤ ꯅꯉꯣꯟꯗ ꯊꯕꯛ ꯈꯔ ꯍꯪꯅꯤꯅ ꯍꯥꯏꯕꯅꯤꯅꯦ
ꯑꯣ
ꯇꯗ꯭ꯔꯣ
ꯍꯧꯖꯅꯨ ꯍꯧꯖꯅꯨ ꯉꯁꯥꯏꯗꯨꯗꯤ ꯊꯦꯡꯅꯝꯃꯔꯣ ꯑꯗꯨꯗꯧ ꯍꯪꯉꯛꯎ
ꯐꯣꯟ ꯇꯧꯍꯂꯛꯀꯦ
ꯂꯣꯛꯇꯥꯛꯁꯤ ꯀꯃꯥꯏꯅ ꯇꯧꯕꯖꯥꯠꯂꯣ ꯂꯣꯛꯥꯛꯁꯤꯕꯨ ꯌꯥꯝ ꯀꯣꯏꯅꯩ ꯁꯤꯕꯨꯃꯤꯅ ꯀꯣꯏꯕ ꯌꯥꯝ ꯅꯨꯡꯉꯥꯏꯕ ꯖꯒꯥ ꯑꯣꯏ ꯖꯥꯠꯂꯣ
ꯂꯣꯛꯇꯥꯛꯇ ꯅꯣꯡ ꯆꯨꯔꯗꯤ ꯅꯨꯡꯉꯥꯏ ꯑꯍꯤꯡ ꯂꯦꯛꯄꯗ ꯀꯩꯒ ꯍꯠ ꯀꯥꯏꯗꯣ ꯍꯨꯟꯗꯣꯛ ꯍꯨꯟꯗꯣꯛ ꯍꯨꯝꯗꯣꯛ ꯍꯨꯝꯗꯣꯛꯇꯅ꯫
ꯑꯣ ꯑꯣ ꯑꯣ ꯈꯣꯏꯁꯤ ꯀꯩꯅꯥꯏ ꯑꯣ ꯑꯣ
ꯒꯥꯔꯤ ꯊꯧ ꯇꯝꯖꯦꯕ꯭ꯔꯣ꯫
ꯌꯥꯏꯌꯦ ꯀꯅꯥꯏ ꯒꯥꯏ ꯂꯩꯒꯦ꯫
ꯑꯩꯈꯣꯏ ꯄꯇꯥꯥꯎ ꯀꯟꯅ ꯊꯧꯔꯤ꯫
ꯀꯗꯥꯥꯏ ꯒꯥꯔꯤ꯫
ꯈꯣꯏ ꯒꯥꯔꯤ ꯂꯩꯔꯦ ꯀꯩꯅꯣ꯫
ꯀꯥꯔ ꯂꯩꯕ꯭ꯔꯣꯍꯥꯏꯁꯦ꯫
ꯑꯦ꯫ ꯈꯣꯏꯒꯤ ꯕꯥꯂꯤꯅꯣ ꯑꯝ ꯂꯩꯔꯦ ꯀꯩꯅꯣ꯫
ꯑꯗꯨ ꯊꯣꯛ ꯒꯥꯏꯔꯁꯤ ꯀꯩꯅꯣꯗꯗꯤ ꯍꯌꯦꯡꯗꯩ ꯍꯦꯇ ꯊꯧꯑꯁꯤ ꯀꯩꯅꯣꯗꯦ ꯈꯔ ꯊꯧꯕ ꯇꯝꯍꯧꯗ꯭ꯔꯗꯤ ꯍꯩꯔꯣꯏꯅꯦ꯫
ꯁꯤ ꯅꯦ ꯑꯩ ꯊꯧꯗꯕꯅꯦ ꯁꯣꯔꯥꯠ ꯂꯣꯏꯔꯒ ꯐꯟ ꯊꯧꯔꯒꯦꯅꯥ꯫
ꯊꯣꯔꯥ ꯇꯥꯡ ꯃꯉꯥ ꯅꯠꯇ꯭ꯔꯣ꯫
ꯍꯌꯦꯡ ꯍꯥꯡꯆꯤꯠ ꯂꯣꯏꯔꯅꯤ ꯍꯌꯦꯡ ꯍꯥꯡꯆꯤꯠ꯫ ꯉꯟꯅ ꯆꯠꯂꯣ ꯍꯥꯏ꯫ ꯄꯨꯡ ꯑꯅꯤꯗꯤ ꯄꯨꯡ ꯑꯅꯤꯗꯤ ꯅꯪꯉꯣꯏ ꯇꯤꯀꯦꯠꯀ ꯂꯣꯏ ꯂꯣꯏꯔꯝꯃꯅꯤ ꯑꯗꯨꯗꯨꯒ ꯄꯨꯡ ꯑꯅꯤ ꯒꯥꯏꯅ꯫ ꯄꯨꯡ ꯀꯌꯥꯗ ꯍꯧꯅꯤ ꯍꯥꯏꯒꯦ ꯃꯦꯁ꯫
ꯃꯤ ꯈꯪꯍꯧꯗꯤꯌꯦ ꯄꯨꯡ ꯀꯌꯥ ꯄꯦꯁꯅꯣ ꯑꯗꯣ ꯐꯥꯏꯅꯦꯜꯅꯤꯅ ꯑꯗꯨꯝ ꯈꯔ ꯊꯦꯡꯅꯤ ꯀꯩꯅꯣ ꯒꯦꯁ ꯂꯥꯛꯄ꯫ ꯀꯦꯁ ꯋꯥꯊꯤ ꯉꯥꯡꯕ꯫
ꯏꯁꯩꯗꯤ ꯌꯦꯡꯒꯗꯕꯅꯤ ꯑꯩꯈꯣꯏꯗꯤ ꯖꯒꯣꯏ ꯏꯁꯩꯗꯤ꯫
ꯑꯗꯨꯗꯒꯤ ꯕꯤꯅꯦꯇꯥ ꯂꯥꯏꯁꯝꯁꯨ ꯂꯩꯇꯦ ꯀꯅꯥꯅ ꯁꯛꯇꯣꯏꯅꯣ ꯈꯪꯗꯦ ꯏꯁꯩꯗꯣ꯫
ꯕꯤꯅꯤꯇꯥ ꯂꯥꯏꯁ꯭ꯔꯝ ꯀꯥꯏ ꯂꯩꯈ꯭ꯔꯒꯦ꯫
ꯆꯩꯅꯥꯗꯗꯤ ꯀꯣ ꯀꯩꯅꯣ ꯇꯝꯃꯤꯗꯨꯗꯤ꯫ ꯃꯥꯒꯤ ꯀꯔꯤ ꯍꯥꯏꯅꯤ ꯃꯣꯏꯒꯤ ꯆꯥꯏꯅꯤꯁ ꯂꯦꯡꯒꯣꯁ ꯊꯝꯃꯤꯗꯨꯅꯦ꯫
ꯀꯔꯤꯒꯤ꯫
ꯆꯥꯏꯅꯤꯁ ꯂꯦꯡꯒ꯭ꯋꯦꯖ ꯇꯧꯕꯕꯨ ꯀꯩꯅꯣ ꯃꯤ ꯄꯥꯝꯖꯔꯤꯅꯤ ꯀꯩꯅꯣ꯫ ꯈꯪꯗꯦ ꯆꯥꯏꯅꯤꯁ ꯏꯁꯩ ꯁꯛꯇꯨꯏꯔꯥ ꯒ꯭ꯌꯥꯟ ꯇꯥꯗꯦ ꯑꯩꯁꯨ
ꯇꯣꯑꯁꯤꯗ ꯑꯩꯈꯣꯏ ꯃꯅꯤꯄꯨꯔꯤꯒꯤ ꯑꯣꯏꯅ ꯁꯥꯟꯅꯁꯤꯗ꯫ ꯀꯩ ꯀꯥꯟꯗꯕꯗ ꯑꯗꯨ ꯅꯪ ꯂꯩꯁꯤ ꯀꯥꯏ ꯅꯪ ꯂꯩꯗꯨ ꯀꯥꯏꯗꯅꯦꯕ꯫
ꯑꯩ ꯂꯩꯖꯦ ꯒꯦꯡꯇꯣꯛꯇ ꯁꯤꯀꯤꯝꯗ꯫
ꯑꯁ ꯂꯝꯗꯤ ꯐꯖꯔꯃ ꯂꯝꯗꯤ ꯐꯖꯔꯃꯅꯤꯅꯦ꯫
ꯂꯝ ꯚ꯭ꯌꯨꯒꯁꯤꯗꯤ ꯀꯩꯅꯣ꯫
ꯍꯟꯗꯛꯀꯤ ꯑꯩꯈꯣꯏꯒꯤ ꯊꯕꯛ ꯅꯨꯡꯕꯛ ꯆꯦꯟꯕ ꯈꯔ ꯂꯣꯏꯅꯔꯒ ꯈꯔ꯫ ꯀꯣꯝꯕ ꯇꯥꯏꯃꯤꯡꯗꯣ ꯔꯤꯖꯜ ꯉꯥꯏꯅꯕ ꯇꯥꯏꯃꯤꯡꯗꯣ꯫
ꯍꯣꯏ ꯍꯣꯏ ꯀꯣꯏꯕ ꯌꯥꯕ ꯇꯥꯏꯃꯤꯡꯗꯣ
ꯑ ꯑꯗꯥꯏꯗ ꯎꯟ ꯅꯨꯡ ꯀꯟꯕ ꯇꯥꯏꯃꯤꯡ ꯑꯗꯥꯏꯗꯨꯗ
ꯎꯟꯗꯤ ꯐꯦꯕꯋꯥꯔꯤꯗ ꯇꯥꯏꯀꯣ ꯎꯟꯗꯤ ꯐꯦꯕꯋꯥꯔꯤꯗ
ꯐꯦꯕꯋꯥꯔꯤꯗ ꯍꯣꯏ ꯑꯗꯨꯕꯨꯗꯤ ꯖꯅꯋꯥꯔꯤ ꯂꯣꯏꯔꯝꯗꯥꯏ ꯐꯦꯕꯋꯥꯔꯤ ꯍꯧꯔꯛꯄꯩꯗꯨꯗ
ꯍꯣꯏ ꯍꯣꯏ ꯍꯣꯏ ꯎꯟꯗꯤ ꯑꯗꯨꯝꯀꯥꯟꯗ ꯂꯥꯛꯄꯥꯗꯤ ꯇꯥꯏ
ꯎꯟꯁꯦ ꯀꯩꯁꯨ ꯂꯩꯕ ꯅꯠꯇꯦ ꯅꯠꯇꯦ ꯎꯟꯗꯒꯤ ꯀꯩꯗꯒꯤ ꯑꯗꯒꯤ ꯑꯩꯈꯣꯏ ꯀꯦꯕꯜ ꯍꯥꯟꯅ ꯑꯩꯈꯣꯏꯒꯤ ꯀꯩ ꯍꯥꯏꯅꯤ ꯀꯣꯏꯕꯗꯒ ꯑꯩꯈꯣꯏ ꯀꯦꯕꯜ ꯃꯔꯤꯒ ꯇꯧꯔꯒ ꯖꯤꯔ ꯆꯦꯟꯕꯤ ꯑꯗꯩ ꯕꯣꯗ ꯑꯗꯨꯒꯨꯝꯕ ꯃꯌꯥꯝ ꯂꯩꯕ ꯀꯣꯏꯐꯝꯗꯤ ꯀꯣꯏꯐꯝ ꯉꯥꯛꯇꯅꯤ ꯋꯥꯇꯔꯐꯣꯜ ꯑꯔꯛꯄꯗ ꯎꯝ ꯎ ꯑꯗꯨꯒꯨꯝꯕꯗꯨ ꯂꯩ ꯋꯥꯠꯇꯦꯗ ꯋꯥꯠꯇꯦꯗ ꯀꯣꯏꯕꯒꯤꯗꯤ ꯂꯥꯛꯑꯣ ꯂꯥꯛꯑꯣ ꯁꯟꯗꯦꯗ ꯑꯣꯏꯔꯗꯤ ꯑꯩꯁꯨ ꯊꯣꯛꯣꯂꯛꯑꯒ ꯒꯥꯏꯗ ꯇꯧꯒꯦꯀꯣ ꯅꯣꯏ ꯆꯠꯐꯝ ꯈꯣꯠꯐꯝ ꯑꯗꯩ ꯒꯥꯔꯤ ꯄꯩꯁꯥ ꯉꯥꯡꯅꯕꯤꯕ
ꯋꯥꯔꯤꯅꯤ ꯁꯟꯗꯦ ꯑꯃ ꯂꯩꯖꯔꯦ ꯑꯗꯨꯗꯨꯒ ꯅꯪ ꯅꯣꯡ ꯅꯤꯅꯤ ꯁꯨꯇꯤ ꯌꯧꯊꯣꯛ ꯌꯥꯔꯣꯏꯗ꯭ꯔꯣ
ꯑ ꯌꯦꯡ ꯇꯥꯔꯦꯗꯅ ꯑꯗꯨꯗꯤ
ꯅꯣꯡꯅꯤꯅꯤ ꯅꯣꯡ ꯅꯤꯅꯤ ꯁꯨꯇꯤ ꯐꯔ ꯑꯃ ꯂꯧꯊꯣꯛꯑꯒ ꯁꯟꯗꯦꯗꯨꯒ ꯄꯨꯟꯁꯤꯜꯂꯒ ꯅꯨꯃꯤꯠ ꯅꯤꯅꯤ ꯍꯨꯝꯅꯤ ꯑꯗꯨꯕꯨꯗꯤ ꯀꯣꯏꯐꯝ ꯍꯥꯏꯁꯦ ꯅꯣꯡꯃ ꯀꯣꯏꯕꯗ ꯑꯗꯨꯝ ꯄꯦꯜꯂꯗꯕꯅꯤꯗ
ꯑꯣ ꯑꯗꯨꯒꯤ ꯑꯣꯏꯅ ꯄꯤꯕ ꯄꯣꯠꯅꯦꯃꯦ꯫ ꯍꯣꯏ ꯀꯣꯏꯐꯝꯒꯁꯨ ꯂꯩꯔꯣꯏꯕ ꯍꯥꯏꯗꯤ ꯌꯥꯝ ꯆꯥꯎꯕ ꯏꯁꯇꯦꯠ ꯅꯠꯇꯦꯕ
ꯎꯝ
ꯑꯦ ꯀꯣꯏꯕꯗ ꯍꯥꯏꯗꯤ ꯅꯣꯡꯃꯗ ꯀꯣꯏꯕ ꯊꯤꯡꯕ ꯍꯧꯖꯤꯗ ꯃꯐꯝ ꯃꯉꯥ ꯇꯔꯨꯛ ꯆꯠꯄ ꯈꯣꯟꯠꯅꯗꯦꯕ ꯅꯣꯡꯃꯗ
ꯀꯥꯏꯗꯩ ꯑꯩꯈꯣꯏꯗꯥ ꯍꯣꯏ ꯆꯠꯄꯗꯨꯗꯤ ꯐꯖꯅ ꯆꯪꯉ ꯍꯦ ꯅꯨꯃꯤꯠ ꯊꯛꯈꯥꯏꯃꯨꯛꯅꯤ ꯃꯣꯏ ꯀꯣꯏ ꯆꯠꯂꯤꯁꯦ
ꯑ ꯑꯗꯣ ꯃꯣꯏ ꯇꯦꯖꯨ ꯀꯨꯁꯨꯨ ꯑꯣꯏꯔꯦ ꯑꯗꯒꯤ ꯇꯁꯨꯨ ꯕꯁ ꯍꯣꯡꯒꯦ ꯑꯗꯒꯤ ꯂꯩꯕ ꯑꯦꯀꯣꯃꯤꯗꯦꯁꯟ
ꯕꯁ ꯅꯨꯡ ꯇꯣꯡꯉ ꯂꯥꯛꯄꯩꯅꯤꯅꯦ
ꯑ
ꯀꯣꯏꯔꯤꯗꯣ
ꯃꯥꯅꯦ ꯃꯣꯏꯅ ꯐ꯭ꯂꯥꯏꯠ ꯇꯤꯛꯀꯦꯠ ꯖꯒꯥ ꯑꯍꯣꯡꯕꯗꯒꯤ ꯑꯃꯨꯛ ꯂꯥꯛꯄꯅꯦ ꯇꯋꯥꯒ ꯍꯥꯏꯁꯦ ꯑꯩꯣꯏꯅ ꯁꯥꯥꯡꯔꯒ ꯑꯃꯨꯛ ꯂꯥꯛꯏꯅꯤ
ꯎꯝ
ꯄꯣꯠꯇꯣ ꯑꯃꯕꯨ ꯑꯣꯏꯔꯦ ꯑꯃꯕꯨ ꯑꯣꯏꯔꯦ ꯀꯣ ꯂꯣꯏ ꯌꯥꯕ ꯉꯥꯛꯇꯅꯤ ꯃꯣꯏꯒꯗꯕꯅꯤ ꯃꯤꯑꯣꯏꯕꯒꯤ ꯃꯥꯏꯟ ꯍꯥꯏꯕꯁꯦ ꯔꯦꯁ ꯄꯤꯗꯕ ꯌꯥꯗꯦꯕ
ꯀ ꯑꯩꯈꯣꯏꯁꯦ ꯑꯦꯝ ꯑꯦꯜ ꯑꯦ ꯃꯆꯥꯒ ꯑꯣꯏꯔꯝꯃꯅꯤꯀꯣ ꯀꯣꯏꯕ ꯄꯨꯗ ꯆꯠꯀꯗꯕꯅꯤ ꯀꯣꯏꯕꯅꯤꯅ ꯀꯣꯏꯊꯣꯛꯑꯒꯅ ꯍꯦꯟꯅ ꯅꯨꯡꯉꯥꯏꯅꯦ
ꯑꯗꯨꯅꯦ ꯃꯥꯥꯏꯔꯦꯜ ꯔꯤꯐꯔꯦꯁ ꯃꯤꯟ ꯁꯤꯁꯨ ꯗꯔꯀꯥꯇ ꯇꯥꯏꯕ ꯃꯥꯏꯟꯁꯦ ꯀꯩ ꯍꯥꯏꯒ ꯃꯥꯏꯟꯁꯦ ꯌꯥꯝꯅ ꯋꯥꯍꯟꯕꯁꯨ ꯌꯥꯗꯦ
ꯑꯅꯛꯄꯗ ꯑꯅꯛꯄꯗ ꯉꯥꯔ ꯌꯥꯡꯉꯤ ꯁꯟꯗꯟ ꯁꯦꯡꯕ ꯆꯠꯂꯨꯕ ꯌꯥꯏ
ꯌꯥꯏꯌꯦ ꯌꯥꯏ ꯌꯥꯏꯌꯦ
ꯑꯗꯒꯤ ꯁꯤꯒꯤ ꯑꯃ ꯂꯩꯌꯦ ꯍꯩꯔꯣꯛꯇꯒꯤ ꯈꯤꯇꯪ ꯆꯪꯁꯤꯜꯂꯒ ꯔꯤꯛꯁꯇꯤ ꯑꯣꯏ ꯍꯥꯏꯕ꯭ꯔ ꯀꯩꯅꯣ ꯑꯗꯨꯗꯁꯨ ꯃꯐꯝ ꯆꯥꯛ ꯆꯥꯅꯕ ꯃꯐꯝ ꯐꯖꯕ ꯑꯃ ꯂꯩꯌꯦ ꯍꯥꯏ
ꯑꯣ ꯈꯪꯑꯦ ꯈꯣꯑꯦ ꯆꯪꯕ ꯆꯥꯕ ꯅꯠꯇꯦꯗ
ꯑꯗꯩꯗꯤ ꯁꯤꯒꯤ ꯁꯔꯝꯅ ꯑꯃꯨꯛ ꯀꯩꯁꯨꯛ ꯂꯩꯇꯦꯗ ꯁꯔꯝꯅ ꯑꯃꯨꯛ ꯏꯪꯉꯒ ꯀꯤꯌꯣꯝ ꯆꯥꯕ ꯅꯨꯉꯥꯏ ꯕꯩ ꯋꯥꯅꯤ
ꯑꯍꯥꯟ ꯄꯥꯡꯍꯟ ꯒꯥꯔꯤ ꯃꯄꯣꯠ ꯑꯃ ꯂꯥꯛꯑꯦ
ꯑꯣ ꯁꯔꯝꯗꯥ ꯑꯥ
ꯑꯗꯨꯗꯨꯒ ꯀꯤꯍꯣꯝ ꯆꯥꯗꯣꯏ ꯃꯥꯜꯂ ꯀꯤꯍꯣꯝ ꯆꯥꯗꯕꯤꯗ ꯐꯣꯇꯣ ꯀꯥꯞ ꯄꯍꯟꯒꯤ ꯋꯥꯅꯦ
ꯑ
ꯑꯗꯣ ꯑꯗꯨ ꯊꯥꯒꯠꯂꯨꯗꯣꯔꯤꯅꯦ ꯑꯗꯣ ꯐꯦꯁꯕꯨꯛꯇꯗꯤ ꯁꯥꯔꯝꯗ ꯆꯥꯔꯨꯔꯦ ꯀꯥꯏꯅ
ꯑꯗꯣ ꯃꯥ ꯃꯥꯒꯤ ꯄꯥꯝꯖꯕꯁꯦꯀꯣ ꯐꯣꯇꯣꯗ ꯐꯥꯎꯕ ꯆꯥꯕ ꯈꯒꯥꯎꯕ ꯂꯣꯏꯅ ꯂꯩꯕꯖꯥꯠꯅꯤꯗ
ꯑꯁ ꯂꯣꯏꯔꯦ ꯌꯦꯡꯉꯣ ꯈꯦꯆꯤꯒꯥꯏꯁꯤ ꯃꯣꯏꯅ ꯄꯥꯝꯅ ꯆꯥꯕꯁꯤꯗꯤ
ꯍꯥꯏꯗꯤ ꯇꯥꯃꫭ ꯃꯣꯏ ꯀꯦꯆꯤ ꯀꯩꯀꯥꯗꯤ ꯁꯥꯕ ꯁꯦꯝꯕ ꯍꯩꯇꯕꯅꯤꯅꯀꯣ ꯃꯣꯏꯁꯨ ꯀꯩ ꯍꯥꯏꯅꯤ ꯑꯗꯨꯕꯗꫭ ꯄꯥꯝꯖꯕꯅꯤ‌꯫
ꯑꯥ ꯁꯤꯗꯒꯤ ꯆꯦꯟꯅꯥꯏꯗꯒꯤ ꯃꯌꯥꯡ ꯃꯆꯥ ꯑꯃ ꯂꯥꯛꯑꯦ ꯆꯥꯔꯥꯡ ꯄꯥꯠꯇ ꯂꯩꯌꯦ ꯅꯍꯥꯟ ꯒꯥꯔꯤ ꯆꯥꯝꯕ ꯂꯥꯛꯄꯗ ꯑꯩꯒ ꯐꯖꯅ ꯈꯪꯅꯔꯦ ꯑꯗꯨꯗꯨꯒ ꯑꯩꯅ ꯈꯦꯆꯔꯤ ꯑꯣꯐꯔ ꯇꯧꯒꯦꯅ ꯍꯥꯏꯈꯤꯕꯅꯦ ꯑ ꯁꯟꯗꯦ ꯃꯊꯪ ꯁꯟꯗꯦꯗ ꯂꯥꯛꯀꯅꯤ
ꯆꯥꯔꯥꯡ ꯄꯥꯠꯇ ꯀꯩꯗꯧ ꯂꯥꯛꯏ
ꯆꯥꯔꯥꯡꯄꯥꯠꯇ ꯃꯣꯏꯁꯦ ꯈ꯭ꯔꯤꯁꯇꯦꯟꯒꯤ ꯑꯗꯨꯝ ꯀꯩꯗꯧꯕꯖꯥꯠꯅꯤꯗ ꯑꯥ ꯏꯪꯂꯤꯁ ꯇꯥꯛꯄꯤꯕ ꯂꯥꯛꯄꯖꯥꯠꯅꯤꯗ ꯃꯣꯏꯁꯤ ꯏꯁꯀꯤꯝ ꯑꯣꯏꯅ ꯂꯥꯛꯄꯖꯥꯠꯅꯤꯗ ꯃꯣꯏ ꯄꯩꯁꯥꯕꯨꯗꯤ ꯐꯪꯉꯝꯒꯅꯤ ꯃꯣꯏ ꯐꯦꯃꯤꯂꯤ ꯂꯣꯏ ꯂꯩ ꯃꯆꯥꯅꯨꯄꯥ ꯑꯍꯨꯝꯒ ꯃꯇꯩ ꯃꯅꯥꯎꯒ
ꯑꯣ ꯆꯥꯔꯁ ꯑꯃ ꯂꯩꯏꯕꯅꯤꯅꯦ
ꯀꯔꯤ ꯐꯣꯔꯁ ꯐꯣꯔꯁ ꯍꯥꯏꯕ ꯒꯥꯔꯤ ꯑꯃ ꯂꯩ ꯑꯗꯨꯗ ꯊꯧꯔꯛꯄꯅꯦ ꯑꯥ ꯎꯈꯨꯜ ꯂꯝꯕꯤꯗ ꯐꯥꯎꯔ ꯂꯥꯛꯏꯅꯦ ꯒꯥꯔꯤꯗ ꯂꯥꯛꯏꯅꯦ ꯏꯃꯥꯏ ꯉꯕꯨ ꯉꯝꯃꯤ ꯅꯥꯕ ꯃꯥꯗꯤ ꯅꯣꯔꯠ ꯏꯁ ꯂꯣꯝꯗꯅ ꯅꯝꯅ ꯂꯥꯛꯄ ꯃꯥꯜꯂꯦ ꯅꯥꯒꯥꯂꯦꯟ ꯃꯅꯤꯄꯨꯔ ꯁꯨꯃꯥꯏꯅ ꯃꯊꯪ ꯃꯊꯪ ꯂꯥꯛꯄ ꯃꯥꯜꯂꯦꯕ ꯑꯗꯨꯒꯤ ꯃꯥꯏ ꯒꯥꯔꯤꯗꯨ ꯃꯣꯠꯄꯒꯤ ꯆꯥꯝꯕꯒꯤ ꯃꯥꯥꯅ ꯍꯌꯦꯡ ꯗꯦꯠ ꯐꯤꯞꯇꯤꯟ ꯁꯤꯛꯁꯇꯤꯟ ꯑꯗꯥꯏ ꯆꯠꯂꯅꯤ ꯁꯟꯗꯦ ꯗꯦꯠ ꯇꯨꯌꯦꯞꯇꯨꯗ ꯆꯥꯝꯁꯦ ꯂꯣꯏꯅ ꯆꯥꯝꯁꯦꯅ
ꯈꯪꯗꯦꯅ ꯇꯧꯔꯁꯦ ꯆꯥꯗ꯭ꯔꯤꯌꯦ ꯆꯥꯒꯦꯅ ꯀꯟꯅ ꯍꯣꯠꯅꯔꯤꯌꯦ
ꯂꫭꯏꯔꯕꯣ
ꯂꫭꯏꯕꯗꯤ ꯂꫭꯏꯁꯤꯟꯂꯥꯛꯑꯕꯒꯨꯝꯕꯅꯤꯗ ꯇꯞꯅ ꯇꯞꯅ ꯃꯍꯤ ꯈꯔ ꯀꯪꯁꯤꯠꯄ ꯉꯥꯏꯔꯤ
ꯀꯩꯅꯣ ꯀꯨꯛꯇ ꯂꯩꯔꯤꯁꯤꯕꯣ ꯆꯥꯛ ꯏꯁꯤꯡ ꯊꯣꯡꯕꯗ ꯂꯩꯔꯤꯁꯤꯕꯣ
ꯆꯥꯛ ꯏꯁꯤꯡ ꯊꯣꯛꯕꯒꯤ ꯄꯣꯁꯇ ꯑꯃꯨꯛ ꯍꯥꯞꯆꯜꯂꯥꯛꯑꯅꯦ ꯍꯧꯖꯤꯛ
ꯉꯔꯥꯡ ꯏꯇꯩꯃꯥꯅ ꯐꯣꯟ ꯇꯧꯔꯛꯏꯗꯨꯅ ꯀꯩꯒꯤ ꯀꯥ ꯃꯥꯡꯉꯨꯔꯕ ꯉꯔꯥꯡ
ꯉꯔꯥꯡꯁꯦ ꯊꯔꯣꯏ ꯈꯣꯠꯆꯠꯂꯨꯕ ꯈꯪꯉꯕꫭꯛꯇ
ꯉꯔꯥꯡ ꯑꯩꯗꯤ ꯉꯟꯅ ꯑꯗꯨꯝ ꯇꯨꯝꯊꯈ꯭ꯔꯦ
ꯑꯩ ꯊꯥꯔꯣꯏ ꯈꯤꯇꯪ ꯆꯥꯔꯨꯕꯅꯦ ꯉꯥꯡ ꯈꯪꯉꯕꫭꯛꯇ
ꯀꯥꯅ ꯀꯅꯥ ꯆꯠꯂꯤꯕ
ꯑꯦ ꯕꯣꯅꯤ ꯀꯤꯁꯟ ꯑꯩꯈꯣꯏ ꯆꯠꯂꯨꯕꯅꯤ ꯀꯩꯅꯣ ꯍꯣꯏ ꯍꯣꯏ ꯑꯩꯈꯣꯏꯈꯩ ꯃꯔꯤ ꯃꯉꯥ ꯇꯔꯨꯛ ꯄꯆꯧꯁꯨ ꯌꯥꯎꯏ
ꯐꯔꯦ ꯐꯔꯦ ꯑꯗꯨꯗꯤ ꯍꯌꯦꯡ ꯕꯣꯜꯗ ꯕꯣꯜꯗ ꯊꯦꯡꯅꯔꯁꯤ
ꯍꫭꯏ ꯍꯣꯏ ꯍꯣꯏ ꯕꫭꯜꯗ ꯊꯦꯡꯅꯖꯦꯗꯣ ꯑꯩ ꯆꯥꯛ ꯑꯝꯇ ꯆꯥꯈꯤꯒꯦꯀꯣ ꯍꫭꯏ ꯍꯣꯏ ꯍꯣꯏ ꯊꯝꯃꯣ ꯊꯝꯃꯣ ꯊꯝꯃꯁꯤ ꯊꯝꯃꯁꯤ